ꯍꯦꯜꯂ
ꯍꯜꯂꯣ
ꯇꯥꯏꯀꯣ
ꯎꯝ ꯎꯝ
ꯎꯝ ꯊꯣꯡ ꯇꯥꯔꯤꯕ꯭ꯔꯣ ꯍꯧꯖꯤꯛꯁꯨꯣ
ꯑꯃ ꯇꯥꯔꯤ
ꯎꯝ ꯅꯪ ꯍꯧꯖꯤꯛ ꯕꯤꯕꯦꯛꯁꯟꯗꯨ ꯈꯪꯕ꯭ꯔꯣ?
ꯕꯤꯕꯦꯛꯁꯟ ꯈꯡ ꯉꯤ ꯫ ꯀꯔꯤ- ꯀꯔꯤ ꯂꯩꯕ꯭ꯔꯣ?
ꯑꯦ ꯁꯨꯝ ꯍꯪꯕꯅꯤꯗ ꯅꯪ ꯈꯪꯕ꯭ꯔꯣꯅ꯫
ꯎꯝ꯫ ꯈꯪꯉꯤꯗ꯫
ꯗꯤ ꯑꯦꯝ ꯌꯨꯗ ꯗꯤ ꯑꯦꯝ ꯌꯨꯗ ꯅꯪꯒꯤ ꯒ꯭ꯔꯦꯖꯨꯋꯦꯁꯟ ꯁꯥꯔꯇꯤꯐꯤꯀꯦꯠꯇ ꯂꯧꯈ꯭ꯔꯕ꯭ꯔꯣ?
ꯂꯧꯗ꯭ꯔꯤ꯫ ꯅꯍꯥꯟꯗꯣ ꯂꯧꯊꯣꯛꯀꯦ ꯇꯧꯔꯒ ꯂꯧꯊꯣꯛꯀꯦ ꯇꯧꯔꯣ ꯒꯥꯔꯤꯗꯣ ꯀꯩꯅꯣ ꯑꯩꯈꯣꯏ ꯃꯥꯔꯛꯁꯤꯠ ꯑꯅꯤ ꯄꯤꯗꯅ
ꯀꯩ ꯍꯥꯏ ꯀꯩꯕ?
ꯃꯛꯁꯤꯠ ꯄ꯭ꯔꯣꯕ꯭ꯂꯦꯝ ꯈꯔ ꯂꯩꯕꯗꯣ ꯐꯥꯔꯁ ꯁꯤꯃꯤꯁꯇꯔꯒꯤ꯫ ꯃꯥꯔꯛꯁꯤꯠ ꯑꯅꯤ ꯄꯤꯕꯗꯣ ꯑꯗꯨꯅ ꯑꯃ ꯌꯥꯗꯕꯗꯣ ꯑꯩꯅ ꯄꯤꯁꯜꯂꯨꯕ ꯑꯗꯨꯒꯤ꯫ ꯌꯥꯗꯕ꯫ ꯑꯗꯨ ꯑꯩ ꯔꯤꯖꯦꯛ ꯆꯠꯄ ꯑꯩꯒꯤ꯫ ꯑꯦꯄ꯭ꯂꯤꯀꯦꯁꯟꯗꯣ꯫
ꯑꯩꯒꯤꯗꯤ ꯑꯣꯜꯔꯦꯗꯤ ꯂꯧꯕ ꯌꯥꯔꯕꯅꯦ ꯑꯗꯣ ꯂꯧꯗꯅ ꯂꯩ꯫ ꯀꯨꯏꯈ꯭ꯔꯦ ꯆꯍꯤ ꯑꯃ ꯐꯥꯔꯦ꯫
ꯑꯣ꯫
ꯃꯣꯏ ꯐꯖꯅ ꯊꯝꯔꯝꯒꯅꯤꯗꯀꯣ꯫
ꯊꯃꯝꯒꯅꯤꯗ꯫ ꯑꯁ ꯑꯦꯝ ꯌꯨꯒꯤꯁꯨ ꯑꯩ ꯃꯥꯔꯛꯁꯤꯠ ꯂꯧꯊꯣꯛꯇ꯭ꯔꯤꯅꯤ ꯍꯧꯖꯤꯛꯐꯥꯎ꯫
ꯑꯣ ꯁꯥꯔꯇꯤꯐꯤꯀꯦꯠꯔꯣ ꯃꯥꯔꯛꯁꯤꯠ꯭ꯔꯣ?
ꯁꯥꯔꯇꯤꯐꯤꯀꯦꯠꯁꯨ ꯂꯣꯏ ꯂꯧꯊꯣꯛꯇ꯭ꯔꯤ꯫
ꯐꯥꯔꯁ ꯗꯤꯕꯤꯖꯟꯗ ꯂꯥꯛꯄ ꯅꯠꯇ꯭ꯔꯣ ꯅꯣꯏ ꯄꯥꯔꯇꯤꯗꯣ?
ꯎꯝ ꯃꯥꯅꯦ꯫ ꯐꯥꯔꯁ ꯗꯤꯕꯤꯖꯟꯗꯅꯦ꯫ ꯎꯝ ꯎꯝ꯫
ꯅꯣꯡ ꯇꯥꯔꯤꯕ꯭ꯔꯣ ꯍꯧꯖꯤꯛꯁꯨ?
ꯇꯥꯔꯤ꯫
ꯁꯤꯗꯗꯤ ꯂꯦꯞꯈꯔ꯭ꯦ ꯫
ꯂꯦꯞꯈ꯭ꯔꯦ ꯑꯣꯥ꯫
ꯎꯝ꯫ ꯑꯃꯨꯛꯀ ꯍꯣꯔꯦꯟ ꯆꯨꯒꯗꯧ ꯃꯥꯜꯂꯦꯗ ꯐꯤꯕꯝꯁꯦ
ꯆꯨꯒꯅꯤ ꯔꯦꯅꯤ ꯁꯤꯖꯟꯅꯤꯅ ꯎꯄꯥꯏ ꯂꯩꯇꯦ
ꯅꫭꯡꯖꯨ ꯊꯥ ꯑꯣꯏ ꯑꯗꯨꯅꫭ ꯅꫭꯡꯖꯨ ꯊꯥ ꯊꯥ ꯑꫭꯏꯕꯅꯤꯅ ꯑꯨꯄꯥꯏ ꯂꯩꯇꯦꯅꯦ ꯐꯤꯔꯣꯟꯈꯔ ꯁꯨꯁꯦ ꯑꯣꯏꯔꯤꯕꯅꯤꯗ ꯑꯁ ꯑꯨꯄꯥꯏ ꯂꯩꯇ꯭ꯔꯤꯅꯦ ꯃꯤꯔꫭꯟ ꯂꯣꯏ ꯃꯣꯠꯈ꯭ꯔꯦ ꯁꯨꯝ ꯍꯥꯞꯅꯤꯡꯉꯥꯏ ꯂꯩꯇ꯭ꯔꯦ
ꯁꯨꯒꯅꯨ ꯅꯝꯊꯤꯕꯅꯤ ꯅꯨꯡꯁꯥ ꯊꯣꯛꯇ꯭ꯔꯗꯤ
ꯑꯁ ꯏꯁꯨ ꯏꯔꯨꯅꯤꯡꯉꯤ ꯇꯧꯕ ꯒ꯭ꯌꯥꯟ ꯃꯦꯟ ꯇꯥꯔꯂꯦꯕ
ꯖꯤꯝ ꯆꯠꯂꯣ ꯐꯖꯅ ꯅꯣꯡ ꯀꯩꯅꯣ ꯍꯨꯃꯥꯡꯇ ꯇꯥꯍꯜꯂꫭ ꯑꯗꯨꯒ ꯂꯨꯊꯣꯛꯑꯣ ꯑꯗꯨ ꯐꯖꯅ ꯆꯥꯔ ꯐꯖꯅ ꯇꯨꯝꯃꫭ ꯂꫭꯏꯔꯦꯅ ꯀꯔꯤ ꯀꯔꯤ ꯄ꯭ꯔꯣꯕ꯭ꯂꯦꯝ ꯂꯩꯕ꯭ꯔꯣ ꯀꯔꯤ ꯃꯊꯥ ꯁꯥꯕ ꯂꯩꯕ꯭ꯔꯣ
ꯌꯨꯝ ꯂꯥꯞꯄꯅꯤꯅ ꯍꯜꯂꯛꯄ ꯀꯥꯟꯗꯗꯤ ꯏꯪꯈ꯭ꯔꯦ ꯑꯃꯨꯛꯀ ꯃꯁꯥ
ꯍꯦꯛ ꯁꯥꯔꯒ ꯍꯨꯃꯥꯡꯊꯣꯛꯑꯒ ꯏꯔꯨꯕ ꯌꯥꯗꯦ ꯍꯨꯃꯥꯡꯊꯣꯛꯑꯒ ꯈꯔ ꯏꯪ ꯊꯥꯔꯀꯥꯟꯗ ꯏꯔꯨꯗꯧꯕꯅꯦ ꯅꯠꯇ꯭ꯔꯗꯤ ꯅꯪꯒꯤ ꯍꯨꯃꯥꯡ ꯊꯣꯛꯄ ꯏꯁꯀꯤꯟꯗꯣ ꯄꯣꯔꯁꯇꯣ ꯑꯗꯨꯗ ꯏꯁꯤꯡ ꯆꯪꯒꯅꯦꯕ ꯑꯃꯨꯛ ꯅꯥꯒꯅꯦꯕ ꯈꯔ ꯏꯪꯊꯔꯦ ꯍꯥꯏꯔ ꯀꯥꯟꯗ ꯂꯨꯒꯗꯧꯕꯅꯦ ꯂꯨꯒꯗꯧꯕꯅꯦ ꯇꯥꯕ꯭ꯔ ꯇꯥꯕ꯭ꯔꯣ ꯇꯥꯕ꯭ꯔꯣꯏ ꯏꯇꯥꯎꯕꯤ ꯍꯜꯂꯣ